ꯑꯣ ꯀꯩꯗꯧꯔꯦ
ꯆꯥꯛ ꯇꯣꯛꯄꯒꯤ ꯐꯝꯃꯤ꯫
ꯎꯝ ꯀꯩ ꯃꯊꯦꯜ ꯆꯥꯈ꯭ꯔꯕ ꯉꯁꯤꯗꯤ꯫
ꯉꯁꯤꯁꯦ ꯑꯩꯈꯣꯏꯒꯤ ꯑ ꯎꯇꯤ ꯆꯥꯅꯤꯡꯉꯦꯅ ꯎꯇꯤ ꯑꯣꯏꯅ ꯊꯣꯡꯉꯝꯃꯦ ꯑꯩꯈꯣꯏ ꯇꯩꯃꯥꯅ꯫ ꯑꯗꯨꯒ ꯃꯥ ꯀꯟ ꯗꯥꯛꯇꯔ ꯆꯠꯈꯤ ꯑꯗꯨꯒ ꯑꯩꯈꯣꯏ ꯃꯥꯒꯤ ꯃꯅꯥꯎꯅꯨꯄꯥꯒꯤ ꯅꯨꯄꯤꯗꯣ ꯑꯉꯥꯡ ꯎꯅꯩꯌꯦꯅ ꯑꯗꯨꯒꯤ ꯍꯪꯕ ꯆꯠꯈꯤꯕꯅꯤ꯫
ꯑꯗꯨ ꯉꯥꯛꯇꯪ ꯂꯩꯔꯗꯤ ꯎꯇꯤ ꯆꯥꯕꯒꯤ ꯑꯃꯨꯛ ꯅꯟꯒꯦ ꯍꯥꯏꯔꯛꯑꯅꯤꯅꯦ ꯈꯦꯆꯤꯒꯨꯝꯕꯗꯤ ꯌꯥꯎꯗ꯭ꯔꯣ?
ꯀꯦꯁꯤ ꯌꯥꯎꯗꯦ ꯆꯥꯛ ꯑꯣꯏꯅ ꯆꯥꯕꯅꯦ꯫ ꯃꯨꯟꯊꯕꯒ ꯌꯥꯔꯣꯏꯗ ꯊꯕꯛ ꯇꯧꯗꯣꯏꯅꯤ ꯉꯥꯏꯍꯥꯛ ꯂꯩꯔꯒ ꯑꯗꯨꯅ ꯉꯟꯅ ꯆꯥꯊꯣꯛꯑꯁꯦꯅ꯫ ꯊꯕꯛ ꯍꯧꯔꯁꯨ ꯌꯥꯅꯅꯕ ꯍꯥꯏꯅ꯫ ꯎꯝ ꯆꯊꯣꯛꯑꯕ꯫
ꯇꯣꯠꯄꯗꯤ ꯍꯧꯔꯕꯣ ꯊꯕꯛ ꯍꯧꯅꯕ꯫
ꯇꯣꯠꯄ ꯍꯧꯗ꯭ꯔꯤ ꯑꯩ ꯀꯩꯅꯣ ꯋꯥꯠꯂꯤꯕꯀꯣ꯫ ꯎꯝ ꯊꯕꯛ ꯁꯨꯕ ꯃꯌꯥꯝ ꯂꯩꯔꯤꯕꯀꯣ꯫ ꯃꯣꯏꯒꯤ ꯇꯟꯃꯨꯛ ꯍꯧꯒꯗꯣꯏꯅꯦꯕ ꯇꯟ ꯍꯧꯕ ꯍꯥꯏꯗꯤ ꯇꯟ ꯑꯃ ꯑꯩꯈꯣꯏꯒꯤ ꯑꯥꯗꯒꯤ ꯃꯁꯥꯒꯤ ꯑꯗꯨꯝ ꯄꯦꯛꯀꯦꯠ ꯑꯣꯏꯅ ꯂꯥꯛꯆꯕꯗꯣ ꯑꯗꯨꯒꯤꯗꯣ ꯑꯗꯨꯒꯤꯗꯣ꯫ ꯁꯥꯍꯟꯥꯕ ꯇꯧꯔꯀꯥꯟꯗ ꯑꯩ ꯎꯇꯤꯗꯨꯒ ꯄꯤꯔꯒ ꯑꯗꯨꯝ ꯄꯤꯖꯈ꯭ꯔꯒꯦꯕ꯫ ꯑꯇꯣꯞꯄ ꯑꯝꯇ ꯁꯤꯜꯂꯔꯣꯏꯒꯦꯕ ꯑꯗꯨꯅ ꯈꯔ ꯁꯝꯕꯅꯦꯕ꯫ ꯑꯗꯨꯒꯤ ꯑꯗꯨꯗꯣ ꯇꯧꯈꯤꯗꯣꯏꯅꯦ ꯄꯨꯡ ꯇꯔꯥꯃꯥꯊꯣꯏ ꯃꯈꯥꯏꯃꯨꯛ ꯇꯥꯕ ꯑꯗꯨꯋꯥꯏꯗ ꯑꯣꯏꯅ ꯄꯤꯖꯔꯒꯦ ꯇꯧꯕꯅꯦ꯫
ꯍꯣꯏ ꯑꯗꯨꯝ ꯃꯣꯏ ꯀꯩꯅꯣ ꯇꯧꯕꯅꯤ ꯑꯗꯒꯤ ꯃꯣꯏꯒꯤ ꯑꯗꯨꯝ ꯁꯥꯍꯟꯕ ꯈꯤꯇꯪ ꯑꯣꯏꯔꯗꯤ ꯀꯩꯝ ꯀꯩꯝ ꯂꯥꯎꯔꯒ ꯑꯗꯨꯝ ꯃꯣꯏ ꯈꯨꯗꯛꯇ ꯆꯥꯒꯗꯤ ꯐꯕ ꯀꯨꯏꯅ ꯇꯥꯔ ꯌꯥꯝ ꯀꯦꯝꯃꯒ ꯑꯣꯏꯗꯕꯤ ꯑꯗꯨꯝ ꯀꯟꯕꯗꯨ ꯑꯣꯏꯕꯅꯦꯕꯀꯣ ꯑꯗꯨꯅ ꯃꯣꯏ ꯆꯥꯒꯗꯕꯅꯤꯅ ꯊꯕꯛ ꯏꯪꯈꯥꯡ ꯁꯨꯕꯅꯤꯅ ꯊꯥꯎ ꯈꯤꯇꯪ ꯇꯥꯔꯒꯀꯣ ꯍꯥꯏ ꯌꯥꯝ ꯅꯠꯇ꯭ꯔꯅ ꯇꯠꯇ꯭ꯔꯁꯨ ꯑꯩꯈꯣꯏ ꯕꯖꯥꯔꯗ ꯀꯩꯗ ꯍꯧꯋꯤ ꯑꯗꯨꯃꯥꯏꯅ ꯪ ꯊꯣꯠ ꯊꯣꯠ ꯂꯥꯎꯅꯕ ꯑꯗꯨꯃꯥꯏꯅ ꯇꯧꯔꯒ ꯍꯥꯎꯅ ꯄꯤꯖꯧꯕ ꯅꯠꯇ꯭ꯔ ꯇꯥꯔꯗꯤ ꯃꯣꯏꯗꯨ ꯂꯣꯏ ꯀꯪꯀꯟ ꯂꯥꯎꯋꯏ ꯆꯥꯄꯣꯟꯐꯝ ꯈꯪꯉꯔꯣꯏꯕ
ꯎꯝ ꯑꯗꯨꯒꯤꯅꯤ ꯑꯩꯅ ꯃꯣꯏꯒꯤ ꯃꯑꯣꯡ ꯑꯃ ꯌꯦꯡꯉꯒ ꯇꯧꯗꯣꯏꯅꯦꯕ ꯆꯥꯕꯗꯤ ꯍꯥꯟꯅ ꯂꯣꯟꯊꯣꯛꯄ ꯌꯥꯔꯕꯅꯦ ꯎ ꯆꯥ ꯑꯩꯈꯣꯏꯅ ꯍꯧꯔꯛꯦ ꯑꯗꯨꯕꯨꯗꯤ ꯅꯥꯀꯟꯗ ꯒ꯭ꯌꯥꯁ ꯅꯥꯀꯟꯝꯗ ꯆꯥ ꯊꯥꯡꯒꯠꯂꯒ ꯅꯥꯀꯟ ꯑꯝꯗ ꯀꯟꯗ ꯃꯨꯜꯍꯜꯂꯤꯉꯩꯗ ꯑꯗꯨꯝ ꯆꯞ ꯆꯥꯅ ꯑꯗꯨꯝ ꯂꯣꯏꯃꯤꯟꯅꯔꯅꯤꯗ ꯑꯗꯨꯕꯨꯗꯤ ꯑꯗꯨꯗꯨꯅꯣꯏ ꯁꯪꯒꯤꯇꯥꯗꯤ ꯑꯩ ꯊꯕꯛꯇꯣ ꯍꯧꯔꯒ ꯇꯧꯕꯅꯤ
ꯎꯝ ꯑꯩ ꯋꯥ ꯀꯌꯥꯝ ꯀꯨꯏꯗꯅ ꯆꯥ ꯂꯣꯏꯕ ꯍꯥꯏꯁꯤ ꯅꯠꯇ꯭ꯔꯥ ꯑꯗꯒꯤ ꯑꯩ ꯏꯇꯟꯗꯣ ꯑꯩꯈꯣꯏ ꯆꯥꯕꯩ ꯑꯣꯏꯕꯇꯥꯥꯔꯗꯤ ꯊꯥꯎ ꯀꯩꯀ ꯌꯥꯎꯗ꯭ꯔꯁꯨ ꯌꯥꯕꯀꯣ ꯑꯗꯨꯒ ꯃꯤꯗꯤ ꯄꯤꯖꯕꯅꯤꯅ ꯃꯣꯏ ꯏꯕꯨ ꯇꯟꯅꯤꯅ ꯀꯃꯥꯏꯅ ꯍꯧꯏ ꯇꯪꯒꯪ ꯍꯥꯏꯇꯥꯔꯦ ꯆꯥꯄꯠ ꯂꯥꯛꯄ ꯑꯃ ꯈꯪꯉꯕ ꯀꯟꯅ ꯂꯥꯎꯔꯒ ꯑꯗꯨꯝ ꯅꯪꯩꯅꯁꯨ ꯆꯥꯛꯀꯥꯟ ꯈꯪꯗꯉꯥꯏ ꯑꯪꯅ ꯃꯣꯏꯅ ꯑꯗꯨꯝ ꯃꯣꯏꯅ ꯆꯥꯟꯅꯕ ꯑꯣꯏꯇꯥꯔꯦꯪ ꯊꯥꯎ ꯈꯤꯇꯪ ꯌꯥꯝꯗ꯭ꯔꯁꯨ ꯑꯩꯈꯣꯏꯒꯤ ꯗꯥꯏꯔꯦꯛ ꯊꯥꯎ ꯂꯨꯞꯇꯕꯤꯗ ꯑꯗꯨꯝ ꯈꯔ ꯈꯔ ꯊꯥꯎ ꯌꯥꯎꯍꯜꯂꯒ ꯑꯗꯨꯝ ꯁꯥꯍꯟꯥꯟꯕꯗꯨꯅꯗꯤ ꯃꯣꯏꯗꯁꯨ ꯊꯣꯠ ꯊꯣꯠ ꯂꯥꯎꯔꯒ ꯍꯧꯖꯤꯛꯀꯤ ꯃꯥꯒꯤ ꯂꯩꯔꯤꯕ ꯃꯑꯣꯡꯗꯨ ꯑꯗꯨꯝ ꯇꯧꯔꯒ ꯎꯠꯇꯤꯗꯨ ꯑꯣꯏ ꯀꯣꯠꯂ ꯆꯥꯇꯥꯥꯔꯦ ꯑꯗꯨꯝ ꯃꯍꯕꯨꯛꯁꯨ ꯊꯟꯖꯗꯣꯏꯅꯤ ꯍꯥꯏꯕꯅꯤꯗ
ꯎꯝ ꯍꯥꯞꯀꯦ ꯑꯗꯨꯃꯥꯏꯅ ꯊꯥꯎꯒꯦ ꯇꯧ ꯃꯆꯨꯝ ꯑꯣꯏꯅ ꯈꯔ ꯇꯩꯕ ꯈꯣꯠꯄ ꯇꯧꯔꯒ
ꯑꯗꯨꯒꯤ ꯊꯥꯎꯗꯨꯣ ꯃꯔꯥꯡ ꯀꯥꯏ ꯂꯩꯕꯅ ꯀꯩ ꯀꯥꯏꯗꯦꯕꯀꯣ ꯕꯥꯔꯗ ꯍꯧꯔꯗꯧꯉꯥꯏꯅ ꯀꯟꯁꯤꯟꯈꯤꯕꯅꯦꯕ ꯃꯥꯒꯤ ꯊꯣꯊꯣꯛ ꯂꯧꯥꯎꯔꯝꯕ ꯃꯌꯥꯝꯗꯣ ꯂꯣꯏ ꯀꯟꯁꯤꯟꯈꯤꯕꯅꯦꯕ ꯁꯥꯍꯜꯂꯀꯥꯟꯗ ꯑꯗꯨꯒꯤꯅꯤ ꯇꯩꯅ ꯍꯥꯏꯗꯅꯦ
ꯑꯗꯨꯅꯤ ꯈꯤꯇꯪ ꯍꯥꯞꯄꯤꯔꯒꯦ ꯑꯩ ꯑꯩꯕꯨꯗꯤ ꯆꯥꯅꯤꯡꯗꯦꯕꯀꯣ ꯁꯤ ꯇꯅꯁꯦ ꯌꯥꯝꯅ ꯑꯗꯨ ꯃꯥ ꯉꯔꯥꯡ ꯑꯩꯈꯣꯏ ꯇꯩꯕ ꯂꯩꯔꯛꯏ ꯇꯟꯁꯤꯁꯤ ꯃꯣꯏꯒꯤ ꯃꯣꯏꯗꯥꯒꯤꯅꯦꯕ ꯁꯤꯁꯨꯦ ꯃꯈꯜ ꯑꯅꯤ ꯊꯣꯛꯑꯦꯕ ꯃꯣꯏꯗꯥꯒꯤ ꯉꯥꯛꯇ ꯇꯧꯕ ꯑꯃ ꯑꯇꯥꯒꯤ ꯇꯧꯕ ꯑꯃ ꯂꯥꯛꯑꯦꯕ
ꯑꯇꯥꯒꯤꯗꯣꯏꯅ ꯑꯃꯨꯛ ꯈꯔ ꯑꯃꯨꯛ ꯐꯕꯅꯦꯕ ꯃꯣꯏꯗꯥꯁꯤꯗꯤ ꯁꯥꯔꯤꯀꯥꯟꯗꯗꯤ ꯕꯦꯔꯦꯞ ꯦꯔꯦ ꯔꯦ ꯄꯦꯠꯂꯒ ꯍꯥꯎꯕ ꯌꯥꯝꯅ ꯑꯗ ꯑꯗꯨꯅ ꯑꯩꯗꯤ ꯑꯩꯗꯤ ꯆꯥꯅꯤꯡꯗꯦꯗ ꯇꯟꯒꯤ ꯁꯔꯨꯛꯁꯦ ꯑꯩꯗꯤ ꯀꯥ ꯍꯦꯟꯅ ꯈꯖꯕ ꯆꯥꯅꯤꯡꯕ ꯑꯣꯏꯗꯦ ꯊꯥꯎꯔꯦꯛ ꯃꯌꯥꯝꯁꯨ ꯈꯪꯕꯗꯗ ꯆꯥꯅꯤꯡꯗꯦꯕ
ꯍꯣꯏ ꯑꯗꯣ ꯃꯣꯏꯗꯤ ꯑꯃꯨꯛ ꯊꯕꯛ ꯀꯥꯡ ꯁꯨꯅꯤꯅ ꯆꯥꯛꯇꯣ ꯀꯨꯏꯅ ꯈꯥꯡꯗꯣꯏꯅꯤꯅ ꯑꯗꯨꯒꯝꯕꯕꯅꯤꯅ ꯐꯗꯣꯏꯕ ꯊꯥꯎ ꯈꯤꯇꯪ ꯌꯥꯎꯔꯒ ꯑꯃꯕꯨꯛ ꯈꯥꯡꯉ ꯂꯩꯖꯕꯗꯣ ꯑꯗꯨ ꯍ ꯊꯥꯎꯋꯥ ꯌꯥꯝ ꯅ ꯑꯗꯨꯅ ꯃꯣꯏꯅ ꯇꯧꯗꯣꯏꯗꯣ ꯑꯌꯨꯛꯇꯁꯨ ꯆꯥꯏ ꯑꯗꯨ ꯉꯥꯏꯅꯠꯇꯪ ꯊꯥꯎꯕ ꯑꯗꯨꯃꯥꯏꯅ ꯆꯥꯏ ꯑꯗꯨꯃꯥꯏ ꯑꯗꯨꯃꯥꯏꯪ ꯅꯠꯇꯦꯗꯅꯀꯣ ꯇꯣꯡꯉꯥꯂꯦꯗꯅꯀꯣ
ꯍꯣꯏ ꯑꯌꯨꯛꯀꯤꯗꯤ ꯌꯦꯔꯨꯝ ꯑꯃꯃꯝ ꯄꯤꯔꯦ ꯀꯦꯛ ꯍꯥꯞꯄꯦ ꯄꯞ ꯍꯥꯞꯄꯦ ꯌꯥꯝ ꯌꯥꯝ ꯄꯤꯖꯈ꯭ꯔꯄꯅꯤꯗ ꯋꯛꯁꯨꯨꯕꯅꯤ ꯋꯥꯔꯝꯒꯅꯤ ꯋꯥꯔꯝꯒꯅꯤ ꯑꯩꯅ ꯑꯗꯒꯤ ꯃꯣꯏꯅꯁꯨ ꯍꯔꯥꯎꯖꯕꯗꯨꯅ ꯐꯩꯗꯅ ꯍꯔꯥꯎ ꯍꯔꯥꯎꯅ ꯊ ꯇꯥꯂꯦ ꯎꯝ
ꯎꯝ ꯍꯌꯦꯡ ꯊꯣꯛꯈꯤꯕꯁꯨ ꯅꯨꯡꯉꯥꯏꯅ ꯇ ꯊꯣꯛꯈꯂꯤꯕꯅꯦ ꯃꯣꯏ ꯏꯃꯨꯡꯁꯤꯗ ꯃꯣꯏꯗꯗꯤ ꯍꯥꯏꯔꯣꯏꯕ ꯑꯗꯨ ꯀꯩ ꯍꯥꯏꯅ ꯑꯗꯨ ꯇꯥꯔꯁꯨ ꯃꯕꯨꯗ ꯈꯟꯗꯣꯏꯅꯦꯕ꯫ ꯃꯣꯏꯒꯤ ꯊꯕꯛ ꯁꯨꯃꯥꯏꯅ ꯋꯥꯅ ꯁꯨ ꯄꯔꯒ ꯄꯤꯖꯅꯤ ꯇꯧꯔꯤꯁꯤꯕꯨ ꯀꯩꯝꯇꯁꯨ ꯄꯤꯖꯅꯤ ꯈꯪꯗꯦ ꯑꯗꯨꯁꯨ ꯈꯪꯗꯦ ꯍꯪꯕꯁꯨ ꯍꯪꯗꯦ ꯍꯥꯏꯔꯒ ꯅꯨꯡꯉꯥꯏꯒꯗꯕꯒꯤ ꯃꯍꯨꯠꯇ ꯑꯗꯨ ꯇꯔꯗꯤ ꯅꯣꯏ ꯍꯌꯦꯡ ꯊꯣꯛꯈꯤꯕ ꯃꯇꯝꯗ ꯃꯣꯏ ꯀꯩꯁꯨ ꯅꯨꯡꯉꯥꯏꯦꯕ ꯍꯥꯏꯗꯤ ꯍꯔꯥꯎ ꯍꯔꯥꯎ ꯊꯣꯛꯈꯤꯗꯕ ꯑꯣꯏꯗꯕꯅꯤꯅ ꯅꯣꯏ ꯂꯩꯍꯧꯔꯤꯕ ꯅꯣꯏꯗꯁꯨ ꯑꯐꯕꯗꯤ ꯑꯣꯏꯔꯦꯗꯅꯀꯣ ꯑꯗꯨꯅ ꯐꯖꯅ ꯃꯣꯏꯅ ꯃꯕꯨꯛ ꯄꯦꯟꯈꯤꯅꯕ ꯑꯗꯨꯥꯏꯅ ꯄꯖ ꯇꯥꯔꯗꯤ ꯑꯗꯨꯝ ꯃꯣꯏ ꯋꯥꯍꯩꯗ ꯁꯨꯝ ꯍꯥꯏꯔꯝꯗꯣꯏꯅꯦ ꯊꯃꯣꯏꯗ ꯁꯨꯝ ꯍꯥꯏꯔꯝꯗꯣꯏꯅꯦ ꯉꯥꯏꯔꯣꯏ ꯌꯥꯏ ꯐꯔ ꯑꯗꯨꯃꯥꯏꯅ ꯍꯥꯏꯔꯃ ꯆꯠꯈꯤꯕꯗꯨꯅ ꯐꯩꯗꯅꯀꯣ
ꯎꯝ ꯑꯗꯨꯅꯤ ꯑꯩꯈꯣꯏ ꯗꯥꯥꯅꯣꯁꯨ ꯍꯪꯕ ꯀꯩꯅꯣꯒꯤꯗꯣ ꯄꯥꯟꯊꯣꯛꯄꯗ ꯁꯥꯏ ꯈꯣꯠꯂꯦꯅ ꯇꯧꯕꯗꯣ ꯑꯗꯨꯒꯤꯗꯣ ꯑꯩꯒꯤꯁꯨ ꯑꯩꯒꯤ ꯀꯩꯅꯣꯒꯤꯗ ꯑꯩꯒꯤ ꯅꯨꯡ ꯂꯩꯕꯒꯤ ꯑꯣꯄꯔꯦꯁꯟ ꯇꯧꯀꯥꯟꯗ ꯑꯩꯁꯨ ꯑꯗꯨꯗꯨꯒꯤ ꯑꯩ ꯍꯤꯗꯥꯛ ꯆꯥꯈꯤꯕ ꯑꯗꯨꯝ ꯁꯤꯗꯤ ꯑꯗꯨꯝ ꯐꯈꯤꯕꯅꯤꯗ ꯃꯣꯏꯅ ꯄꯥꯈꯠꯇꯅ ꯉꯁꯥꯏꯗꯒꯤ ꯑꯗꯨꯒꯤ ꯄꯉꯥꯡ ꯉꯥꯡꯅ ꯂꯩ
ꯀꯩꯁꯨ ꯇꯧꯔꯦꯗ ꯁꯨꯝ ꯍꯥꯏꯕꯗꯤ ꯏꯟꯐꯦꯛꯁꯟꯒꯨꯝꯕ ꯊꯣꯛꯄ ꯈꯣꯠꯄ ꯑꯣꯏꯔꯝꯗꯣꯏꯅꯦꯕꯀꯣ ꯑꯗꯨꯗꯨꯅ ꯇꯦꯁ ꯑꯃ ꯇꯧꯊꯣꯛꯑꯒ ꯑꯗꯨ ꯀꯩꯀꯩ ꯍꯥꯏꯗꯤ ꯍꯤꯗꯥꯛꯁꯨ ꯄꯨꯡꯊꯥ ꯊꯥꯕ ꯌꯥꯗꯦꯕ ꯑꯗ ꯀꯔꯝꯕ ꯃꯍꯤꯛꯅꯣ ꯀꯔꯝꯕꯅꯣ ꯍꯥꯟꯅ ꯌꯥꯎꯕꯗꯣ ꯌꯦꯡꯉꯒ ꯌꯥꯎꯔꯤꯕ ꯍꯤꯠ ꯍꯤꯠꯇꯨꯒꯤ ꯃꯇꯨꯡ ꯏꯟꯅ ꯍꯥꯏꯞꯇꯣ ꯊꯥꯗꯣꯏꯅꯦꯕ ꯑꯗꯨꯒꯤꯅꯦꯕ
ꯎꯝ ꯑꯗꯨꯅꯦ ꯁꯤꯒꯤꯁꯦ ꯅꯥꯕꯒꯤ ꯆꯥꯡꯁꯦ ꯅꯨꯄꯥꯒ ꯅꯨꯄꯤꯒꯤꯁꯦ ꯅꯨꯄꯥꯅ ꯑꯃ ꯅꯥꯕꯗꯣ ꯅꯨꯄꯤꯅ ꯇꯔꯥ ꯅꯥꯗꯣꯏꯅꯦꯕ ꯁꯤꯒꯤꯁꯦ ꯑꯩ ꯀꯩꯅꯣ ꯇꯧꯕꯗꯣ ꯈꯪꯈ꯭ꯔꯦꯕ ꯗꯣꯛꯇꯔ ꯑꯃꯅ ꯐꯖꯅ ꯃꯥꯅ ꯋꯥꯔꯤ ꯂꯤꯕꯗꯣ ꯑꯩ ꯇꯥꯈ꯭ꯔꯦꯕ ꯑꯗ ꯑꯩꯅ ꯑꯗꯨꯝ ꯑꯩꯅꯁꯨ ꯁꯤꯒꯤ ꯃꯇꯥꯡꯁꯤꯗ ꯑꯩꯖꯨ ꯁꯤꯒꯤ ꯀꯩꯅꯣꯁꯦ ꯑꯅꯥꯕꯁꯦ ꯑꯩꯉꯣꯟꯗ ꯑꯩꯅ ꯑꯣꯏꯕ ꯑꯩꯉꯣꯟꯗ ꯑꯣꯏꯔꯝꯒꯅꯤ ꯍꯥꯏꯕꯒꯤ ꯑꯩꯅ ꯆꯤꯡꯅꯕꯅꯤꯅꯀꯣ ꯑꯗꯨꯒꯨꯝꯕ ꯃꯌꯥꯝꯗ ꯑꯗꯨꯝ ꯌꯦꯡꯉ ꯌꯦꯡꯉ ꯇꯥꯔ ꯋꯥꯔꯤꯁꯦ ꯑꯗꯨꯝ ꯇꯥꯗꯣꯏꯅꯦꯕ ꯑꯩꯁꯨ ꯑꯗꯨꯒꯤ ꯑꯩꯅ ꯑꯌꯥꯝꯕ ꯈꯪꯕꯅꯤꯗ ꯑꯗꯣ ꯃꯁꯤ ꯏꯁꯤꯡ ꯌꯥꯝꯅ ꯃꯔꯥꯡ ꯀꯥꯏꯅ ꯊꯛꯑꯒꯁꯨ ꯐꯩꯌꯦꯕ
ꯍꯣꯏꯅꯦ ꯅꯪꯒꯤ ꯇꯧꯈꯤꯕꯗꯣ ꯅꯪꯅ ꯌꯦꯡꯉꯒ ꯅꯪꯅ ꯗꯥꯛꯇꯔ ꯑꯣꯏꯖꯔꯒ ꯅꯪꯅ ꯂꯥꯏꯌꯦꯡꯈꯤꯕ ꯃꯌꯥꯝꯗꯣ ꯑꯗꯨ ꯆꯥꯕ ꯌꯥꯏ ꯌꯥꯗꯦꯅ ꯑꯗꯣ ꯏꯃꯨꯡꯗꯪ ꯁꯥꯎꯅꯈꯤꯕ ꯃꯌꯥꯝꯗꯣ
ꯑꯗꯨꯗꯤ ꯑꯗꯨ ꯐꯔꯦ ꯑꯗꯨꯗꯤ ꯑꯗꯨꯅ ꯑꯩ ꯑꯩ ꯏꯁꯤꯡ ꯊꯛꯄ ꯈꯣꯠꯄ ꯃꯌꯥꯝ ꯇꯧꯕꯗꯒꯤ ꯐꯒꯔꯤꯁꯤꯗꯤ ꯇꯧꯗ꯭ꯔꯤꯁꯤ ꯍꯧꯖꯤꯛ ꯑꯗꯨꯕꯨ ꯑꯩꯁꯨ ꯑꯩꯁꯦ ꯎꯝ ꯀꯩꯅꯣꯁꯦ ꯎꯝ ꯇꯦꯁ ꯑꯝꯇꯪꯗꯤ ꯇꯧꯊꯣꯛ ꯅꯤꯡꯉꯦ ꯌꯨꯔꯤꯟꯁꯦ ꯁꯣꯏꯕꯨꯝꯒꯨꯝꯕ ꯆꯥꯕ ꯌꯥꯗ꯭ꯔꯤꯁꯦ ꯀꯩꯒꯤꯅꯣꯅ ꯁꯣꯏꯕꯨꯝ ꯆꯥꯔꯀꯥꯟꯗ ꯇꯧꯋꯦꯕ ꯁꯣꯏꯕꯨꯝ ꯆꯥꯕ ꯌꯥꯗꯦ ꯑꯩ ꯁꯤꯒꯨꯝꯕ ꯑꯄꯨꯝ ꯑꯁꯥꯒꯤ ꯄꯣꯠꯁꯦ ꯌꯥꯗꯦꯕ ꯍꯋꯥꯏꯖꯥꯔ ꯁꯣꯏꯕꯨꯝ ꯑꯗꯒꯤ ꯁꯣꯗꯥꯕꯥꯏꯒꯥꯞ ꯁꯨꯝꯕ ꯃꯌꯥꯝꯁꯦ ꯆꯥꯅꯤꯡꯕ ꯄꯣꯠꯇꯤ ꯉꯥꯛꯇ ꯑꯣꯏꯌꯦꯕ
ꯌꯦꯡꯊꯣꯛꯑꯣ ꯀꯩꯗꯧꯔꯒꯦ ꯀꯦꯌꯦꯁ ꯇꯧꯊꯣꯛꯑꯒ ꯀꯃꯥꯏ ꯀꯃꯥꯏꯅ ꯂꯩꯔꯤꯗꯩ ꯅꯨꯡ ꯑꯃꯨꯛ ꯁꯧꯕ꯭ꯔ ꯁꯧꯗꯕ꯭ꯔꯥꯗꯣ ꯑꯗꯒꯤ ꯑꯦꯛꯁꯔꯦ ꯒꯨꯝꯕ ꯀꯩꯒꯨꯝꯕ ꯂꯧꯊꯣꯛꯑꯒꯁꯨ ꯑꯗꯨꯝ ꯌꯦꯡꯊꯣꯛꯄ ꯌꯥꯏꯑꯕ ꯅꯠꯇ꯭ꯔꯥ
ꯌꯥꯏ ꯑꯗꯨꯅꯤ ꯌꯦꯡꯒꯗꯧꯕꯅꯤ ꯑꯗꯨꯝ ꯁꯤꯗ ꯌꯨꯝꯗ ꯑꯗꯨꯝ ꯂꯥꯛꯑꯒ ꯏ ꯆꯤꯡꯕꯤꯔꯒ ꯃꯣꯏꯅ ꯑꯗꯨꯝ ꯍꯣꯔꯦꯟ ꯑꯗꯨꯝ ꯀꯩꯅꯣꯗꯣ ꯃꯥꯒꯤ ꯔꯤꯖꯜꯇꯣ ꯑꯗꯨꯝ ꯑꯗꯨꯝ ꯄꯨꯕꯤꯔꯛꯑꯦꯕ
ꯍꯣꯏ ꯑꯗꯨ ꯍꯧꯖꯤꯛꯀꯥꯟꯗꯤ ꯂꯣꯏ ꯌꯥꯔꯕꯅꯦ ꯊꯕꯛ ꯏꯪꯈꯥꯡ ꯆꯠꯄ ꯑꯃ ꯆꯠꯄ ꯁꯪꯅꯗꯕ ꯑꯣꯏꯇꯥꯔꯁꯨ ꯌꯨꯝꯗ ꯀꯧꯔꯒ ꯑꯗꯨꯃꯥꯏꯅ ꯆꯤꯡꯕ ꯍꯥꯏꯗꯤ ꯄꯩꯁꯥꯗꯨ ꯍꯨꯖꯤꯛ ꯈꯔꯥ ꯄꯤꯛꯏꯀꯥꯟꯗ ꯅꯨꯡꯕꯨ ꯂꯩꯔꯝꯃꯦ ꯈꯜꯂꯣ ꯈꯔꯥ ꯄꯤꯛꯏꯀꯥꯟꯗ ꯀꯜꯂꯧꯕ ꯌꯥꯕꯗꯣ ꯍꯌꯦꯡ ꯈꯪꯗ꯭ꯔꯥ ꯀꯥꯟꯗ ꯈꯪꯆꯥꯎ ꯆꯥꯎꯔꯀꯥꯟꯗ ꯍꯥꯏꯗꯤ ꯈꯪꯆꯥꯎꯒꯤꯕ ꯍꯥꯏꯁꯤ ꯗꯤ ꯑꯗꯨꯝ ꯍꯩ ꯂꯦꯜꯂꯒꯥ ꯀꯩꯗꯧꯔꯒꯥ ꯇꯕ ꯌꯥꯗꯕ ꯃꯇꯝ ꯑꯣꯏꯇꯥꯥꯔꯗꯤ ꯋꯥꯏꯗꯅꯀꯣ ꯍꯥꯏꯕꯗꯤ ꯄꯩꯁꯥꯖꯨ ꯆꯤꯡꯉꯤ ꯃꯠ ꯇꯝꯁꯨ ꯃꯥꯡꯅꯤ ꯍꯛꯆꯥꯡꯁꯨ ꯋꯥꯏ ꯑꯗꯨꯗꯨꯅ ꯁꯧꯕ꯭ꯔꯥ ꯁꯧꯗꯕ꯭ꯔꯥ ꯑꯗꯨꯃꯥꯏꯅ ꯌꯦꯡꯉꯒꯥ ꯁꯧꯔꯝ ꯇꯥꯔꯒꯗꯤ ꯑꯗꯨꯝ ꯄꯤꯛ ꯏ ꯇꯔꯗꯤ ꯑꯗꯨꯝ ꯃꯄꯥꯟ ꯏꯄꯥꯟ ꯊꯣꯛꯄ ꯇꯥꯍꯟꯒꯤꯕꯅꯤ ꯈꯪꯗꯦ ꯍꯤꯗꯥꯛ ꯂꯥꯡꯊꯛ ꯊꯛꯑꯒ ꯊꯨꯒꯥꯏꯒꯤꯕꯅꯤ ꯈꯪꯗꯦ ꯑꯗꯨꯃꯥꯏꯅ ꯇꯧꯕ ꯌꯥꯕ ꯑꯣꯏꯗꯤ ꯐꯩꯗꯅ ꯍꯥꯏꯗꯤ ꯅꯧ ꯅꯪꯒꯤꯗꯤ ꯇꯧꯕ ꯀꯨꯏꯒꯤꯗ꯭ꯔꯤꯃꯤꯅ ꯁꯦꯝꯃꯝ ꯇꯥꯔꯒꯁꯨ ꯁꯨꯝ ꯌꯥꯝ ꯀꯟꯖꯤꯜ ꯂꯝꯒꯤꯔꯣꯏꯕ ꯑꯗꯨꯝ ꯈꯔ ꯊꯣꯠ ꯊꯣꯠꯄ ꯌꯥꯎ ꯅꯧꯔꯝꯒꯤꯅꯤ ꯅꯦꯕꯀꯣ ꯊꯣꯊꯣꯠ ꯂꯥꯎꯔꯝꯒꯤꯅꯤ ꯑꯗꯨꯗꯨꯅ ꯑꯗꯨꯝ ꯏꯔꯥꯡꯅ ꯀꯩꯅ ꯊꯨꯒꯥꯏꯕ ꯉꯝꯍꯧꯔꯒꯥꯗꯤ ꯌꯥꯝ ꯐꯩꯗꯅꯀꯣ ꯑꯥꯎ ꯅꯠꯇꯕꯤꯗ ꯑꯗꯨꯝ ꯀꯩꯁꯨ ꯇꯧꯔꯣꯏ ꯀꯩꯁꯨ ꯇꯧꯔꯣꯏ ꯑꯗꯨꯝ ꯈꯪꯖꯤꯜꯂꯒ ꯂꯩꯒ꯭ꯔꯥꯒ ꯍꯌꯦꯡ ꯀꯟꯖꯤꯜꯂꯛ ꯀꯥꯟꯗꯗꯤ ꯃꯨꯛ ꯂꯦꯝꯕ ꯈꯣꯠꯄ ꯇꯧꯕ ꯀꯥꯟꯗꯗꯤ ꯃꯇꯝꯗꯣ ꯀꯩꯁꯨ ꯀꯥꯟꯗꯦꯅ ꯑꯅꯥꯕꯁꯤꯗꯤ ꯊꯣꯠꯊꯣꯛ ꯌꯦꯡꯊꯣꯛꯀꯗꯕꯅꯦ ꯇꯨꯡꯉꯒ ꯂꯩꯔ ꯊꯝꯕ ꯐꯥꯕꯣꯟꯇꯦꯕ ꯇꯨꯡꯉ ꯂꯩꯔ ꯄꯩꯁꯥꯗꯧꯅ ꯆꯥꯄꯣꯛꯀꯥꯅꯤ ꯀꯩꯅꯣ ꯇꯧꯒꯅꯤ ꯍꯥꯏꯕ ꯅꯠꯇꯕꯀꯣ ꯑꯃꯥꯡꯕ ꯁꯨꯝ ꯁꯣꯔꯛꯄꯗ ꯍꯦꯟꯖꯤꯟꯂꯛꯇꯣꯏꯅꯦꯕ ꯑꯗꯨꯒꯤ ꯋꯥꯔꯤꯅꯤꯗ
ꯑꯗꯨꯅꯤ ꯑꯈꯣꯏ ꯗꯥꯗꯣ ꯑꯩ ꯅꯥꯛꯇꯥ ꯑꯃꯨꯛ ꯂꯥꯛꯑꯒ ꯍꯧꯖꯤꯛꯀꯤꯗꯣ ꯏꯁꯤꯡ ꯊꯛꯑꯀꯥꯟꯗ ꯐꯕ꯭ꯔꯥꯅ ꯍꯉꯛꯑꯦ ꯑꯩꯉꯣꯟꯗ ꯑꯩꯅ ꯐꯕꯅꯦ ꯍꯥꯏꯒꯤꯕꯅꯦꯕ ꯍꯥꯏꯕꯗꯤ ꯉꯁꯥꯏꯒꯤ ꯍꯤꯛꯇꯨ ꯂꯩꯔꯝꯃꯤ ꯂꯩꯔꯝꯃꯒꯥꯁꯨ ꯏꯁꯤꯡꯗꯨ ꯊꯛꯑꯒꯗꯤ ꯃꯄꯥꯟ ꯊꯣꯛꯄ ꯈꯣꯠꯄꯗꯣ ꯁꯨꯝ ꯐꯠꯇꯕꯖꯤ ꯁꯨꯝ
ꯍꯣꯏ ꯑꯗꯨꯅꯤ ꯑꯗꯨ ꯀꯦꯁ ꯅꯨꯡ ꯐꯖꯅ ꯇꯧꯊꯣꯛꯑ ꯌꯦꯡꯊꯣꯛꯑꯗꯤ ꯍꯛꯆꯥꯡꯖꯨ ꯑꯗꯨꯝ ꯃꯥꯏ ꯋꯥꯈꯟꯗꯣ ꯅꯨꯡꯉꯥꯏꯅ ꯂꯩꯗꯅ ꯅꯪ ꯍꯧꯖꯤꯛ ꯂꯩꯕ ꯍꯥꯏꯖꯤ ꯑꯗꯨꯝ ꯈꯟꯖꯥꯟꯅꯔꯒ ꯑꯩꯁꯨꯕꯨ ꯂꯩꯔꯝ ꯅꯣꯏꯗꯣꯏꯔ ꯗꯝꯃꯣꯏꯗ꯭ꯔꯥ ꯂꯩꯔꯝꯃꯅ ꯀꯔꯤ ꯂꯩꯔꯝꯗꯔꯥꯅ ꯀꯔꯤ ꯑꯗꯨꯝ ꯈꯜꯂ ꯂꯩꯗꯣ ꯃꯍꯨꯠꯇꯥ ꯌꯦꯡꯊꯣꯛꯑꯒ ꯐꯖꯅ ꯇꯧꯊꯣꯛꯈꯤ ꯇꯥꯔꯗꯤ ꯐꯩꯗꯅ ꯀꯣ ꯇꯥꯕ꯭ꯔꯣ ꯍꯜꯂꯣ ꯍꯜꯂꯣ ꯇꯥꯗꯕ ꯃꯥꯜꯂꯤ ꯑꯗꯨ ꯅꯪ ꯇꯥꯔꯁꯨꯀꯣ ꯑꯗꯨꯝ ꯍꯥꯏꯗꯤ ꯑꯗꯨꯗꯣ ꯐꯖꯅ ꯌꯦꯡꯊꯣꯛꯍꯧꯕ ꯉꯜꯂꯤꯀꯥꯟꯗ ꯑꯗꯨ ꯇꯥꯔꯒꯥꯗꯤ ꯑꯗꯨꯝ ꯀꯨꯏꯖꯤꯟꯒꯤ ꯇꯥꯔꯒꯥꯗꯤ ꯐꯔꯛ ꯇꯥꯗꯣꯏꯅꯦꯕꯀꯣ ꯑꯗꯨꯗꯨꯅ ꯉꯍꯥꯃꯨꯛꯁꯨ ꯌꯦꯡꯉꯣ ꯅꯪ ꯉꯟꯅ ꯈꯪꯗꯣꯛꯄ ꯌꯥꯕꯗꯣ ꯅꯪꯅ ꯑꯗꯨꯝ ꯈꯥꯡꯉꯤꯅꯦ ꯈꯥꯡꯉꯦ ꯈꯥꯡꯖꯤꯜꯂꯦ ꯑꯗꯒꯤ ꯈ꯭ꯋꯥꯡ ꯅꯥꯕ ꯈꯣꯠꯄ ꯑꯗꯨꯝ ꯍꯦꯟꯖꯤꯜꯂꯛꯇꯅ ꯈꯣꯠꯇꯅ ꯃꯥꯒꯤ ꯀꯩꯅꯣꯝꯃ ꯍꯛꯆꯥꯡꯗ ꯀꯩꯅꯣꯝꯃ ꯅꯨꯡꯉꯥꯏꯔꯛꯇ꯭ꯔꯤꯁꯦ ꯑꯗꯨꯝ ꯃꯥꯒꯤ ꯃꯥꯒꯤ ꯍꯧꯔꯛꯐꯝ ꯑꯗꯨꯝ ꯂꯩꯔꯝꯗꯣꯏꯅꯦꯕ ꯑꯗꯨꯗꯨꯅ ꯐꯖꯅ ꯌꯦꯡꯊꯣꯛꯑꯒ ꯏꯔꯤꯕ ꯍꯤꯗꯥꯛ ꯀꯩꯀꯩ ꯆꯥꯎ ꯇꯥꯔꯒꯥꯗꯤ ꯌꯥꯝ ꯐꯕꯗꯣ ꯑꯗꯨ ꯑꯣꯏꯗꯣꯏꯅꯦꯕ ꯅꯠꯇꯥ ꯇꯥꯔꯒꯥꯗꯤ ꯑꯈꯣꯏꯒꯤ ꯍꯛꯆꯥꯡꯗ ꯑꯗꯨꯝ ꯍꯥꯏꯕꯗꯤ ꯀꯨꯏꯅ ꯍꯥꯏꯗꯤ ꯆꯞ ꯃꯥꯟꯅꯩ ꯑꯗꯨꯝ ꯀꯨꯏꯅ ꯇꯨꯡꯖꯤꯜꯂꯤꯃꯩ ꯃꯣꯏꯁꯨ ꯑꯗꯨꯝ ꯐꯠꯇꯕ ꯑꯗꯨꯝ ꯃꯍꯤꯛ ꯃꯇꯥꯏꯁꯨ ꯃꯍꯤꯛ ꯃꯇꯥꯏꯅ ꯊꯣꯛꯑꯝꯃꯦ ꯈꯜꯂꯣ ꯃꯩ ꯃꯇꯥꯏꯗꯩ ꯍꯦꯜꯂꯛꯇꯣꯏꯅꯤ ꯑꯗꯒꯤ ꯑꯥ ꯅꯨꯡ ꯐꯣꯝ ꯇꯧꯔꯝꯃꯦ ꯈꯜꯂꯁꯨ ꯑꯗꯨꯝ ꯅꯨꯡꯗꯣ ꯑꯗꯨꯝ ꯆꯥꯎꯈꯠꯂꯛꯇꯣꯏꯅꯦꯕ ꯃꯥꯗꯤ ꯑꯗꯨꯝ ꯂꯦꯡꯗꯅ ꯂꯩꯌꯨ ꯑꯗꯨ ꯇꯧꯕ ꯌꯥꯄꯣꯟꯇꯦ ꯑꯃꯨꯛꯇꯪ ꯐꯠꯇꯕ ꯂꯩꯒꯤ ꯇꯥꯔꯗꯤ ꯐꯠꯇꯕ ꯃꯌꯥꯝꯗꯣ ꯄꯩꯅꯕ ꯑꯗꯨꯝ ꯍꯣꯠꯅꯈꯔꯦꯕ ꯍꯛꯆꯥꯡꯅꯁꯨ ꯀꯨꯟꯕꯒꯤ ꯃꯥꯏ ꯑꯗꯨ ꯇꯧꯗꯣꯏꯅꯦꯕ ꯑꯗꯨ ꯌꯦꯡꯉꯣ ꯐꯖꯅ ꯇꯦꯁ ꯅꯨꯡ ꯇꯧꯊꯣꯛꯑꯥꯒ ꯀꯩ ꯂꯩꯒꯦꯗꯣ ꯀꯣ ꯐꯔꯦ ꯐꯔꯦ ꯊꯝꯃꯥ